ꯍ
ꯍꯜꯂꯣ
ꯅꯣꯏ ꯆꯥꯛ ꯆꯥꯔꯕꯣ
ꯑꯕ꯭ꯔꯣ
ꯇꯥꯏꯌꯦ ꯇꯥꯏꯌꯦ ꯇꯥꯗꯕ꯭ꯔꯣ
ꯊꯥꯏꯌꯦ ꯑꯩꯁꯨ
ꯑꯣ ꯁꯤ ꯇꯥꯗꯕ ꯃꯥꯜꯂꯦ ꯇꯥꯏꯌꯦ ꯇꯥꯗꯕ꯭ꯔꯣ
ꯑ ꯏꯕ ꯀꯣ
ꯍꯣꯏ
ꯀꯔꯤ ꯇꯧꯔꯤꯒꯦ
ꯇꯥꯔꯗꯤ ꯐꯖꯅ ꯉꯥꯡꯉꯨꯅꯦ ꯀꯔꯤꯅꯣꯅꯦ ꯐꯝꯃꯤ ꯑꯗꯨꯝ
ꯆꯇꯥꯥꯔꯔꯕꯣ
ꯆꯥꯗ꯭ꯔꯤ ꯅꯣꯏꯗꯤ
ꯑꯩꯈꯣꯏꯗꯤ ꯆꯥꯈ꯭ꯔꯦ
ꯑꯣ ꯑꯣ ꯃ ꯌꯥꯝꯃꯗ ꯆꯅ
ꯆꯥꯕ ꯌꯥꯔꯦꯗ ꯃꯇꯝ ꯑꯥ ꯌꯧꯨꯔꯦꯅꯦ ꯅꯥꯏꯟ ꯊꯥꯔꯇꯤ ꯅꯥꯏꯟ ꯐꯣꯔꯇꯤ ꯑꯣꯏ
ꯆꯥꯅꯤꯡꯗꯕꯒꯤꯅꯤꯗ
ꯆꯥꯕ ꯃꯇꯝ ꯌꯧꯗ꯭ꯔꯤ ꯅꯣꯏꯒꯤꯗꯣ
ꯆꯥꯕ ꯃꯇꯝ ꯉꯁꯥꯏꯗꯤ ꯌꯎꯈ꯭ꯔꯦ ꯆꯥꯅꯤꯡꯗꯕꯒꯤꯀꯣ ꯆꯥꯗꯕ ꯑꯗꯨꯒꯤ ꯁꯨꯝ ꯐꯝꯕ ꯂꯩꯕ
ꯑꯗꯨ ꯅꯪ ꯆꯥꯔ ꯇꯧꯕꯗꯣ ꯒ꯭ꯔꯨꯞ ꯑꯣꯏꯅ ꯆꯥꯔ ꯇꯧꯕ ꯅꯗꯦ ꯅꯊꯟꯇ ꯆꯥꯗꯕꯅꯣ
ꯑꯩꯈꯣꯏ ꯒ꯭ꯔꯨꯞ ꯑꯣꯏꯅ ꯆꯥꯅꯤꯡꯉꯗꯤ ꯆꯥꯏ ꯑꯗꯨꯒ ꯃꯣꯏ ꯆꯥꯅꯤꯡꯗꯗꯤ ꯆꯥꯗꯦ
ꯑꯗꯨ ꯅꯪ ꯉꯁꯤꯗꯤ ꯀꯃꯥꯏꯅ ꯇꯧꯅꯤ ꯒ꯭ꯔꯨꯞ ꯑꯣꯏꯅ ꯆꯥꯒꯦꯔꯣ ꯅꯊꯟꯗ ꯆꯥꯒꯦꯔꯣ
ꯑꯣ ꯑꯩꯔꯣ ꯑꯩꯗꯤ ꯍꯧꯖꯤꯛ ꯆꯥꯛ ꯂꯥꯝꯗꯕꯅꯦ ꯍꯣꯔꯦꯟ ꯏꯇꯣꯝꯇ ꯆꯥꯔꯅꯤ
ꯑꯗꯨ ꯑꯗꯨ ꯅꯨꯡꯉꯥꯏꯅꯦ ꯅꯪ ꯉ ꯑꯁꯤꯗꯤ
ꯍꯣꯏ ꯅꯣꯏꯗꯗꯤ ꯁꯥꯗ꯭ꯔꯣ
ꯌꯥꯝ ꯌꯥꯝꯁꯥꯏꯗ
ꯑꯩꯈꯣꯏꯗꯤ ꯉꯁꯤꯗꯤ ꯌꯥꯝ ꯀꯟꯅ ꯁꯥꯕ ꯑꯣꯏꯗꯦ ꯅꯍꯥꯟꯈꯩꯗꯤ ꯌꯥꯝ ꯁꯥꯏ
ꯅꯪꯗꯤ ꯅꯪꯅ ꯂꯩꯕ ꯃꯐꯝꯁꯨ ꯍꯥꯏꯔꯛꯇꯦꯀꯣ
ꯀꯔꯤꯕ
ꯅꯪꯗꯤ ꯅꯪꯅ ꯂꯩꯕ ꯃꯐꯝꯁꯨ ꯍꯥꯏꯔꯛꯇꯦꯕ
ꯑꯣ ꯑꯩ ꯑꯩꯈꯣꯏꯅ ꯂꯩꯕ ꯃꯐꯝ ꯀꯩꯀꯩꯗꯣ ꯄꯟꯕ ꯌꯥꯗꯦ ꯍꯥꯏ ꯉꯥꯡꯃꯦ
ꯑꯣ ꯑꯩꯁꯦ ꯉꯁꯥꯏ ꯍꯥꯏꯕꯗꯤ ꯍꯥꯏꯈ꯭ꯔꯦ
ꯍꯣꯏ ꯍꯥꯏꯗꯤ ꯍꯥꯏꯈ꯭ꯔꯦ
ꯃꯄꯥꯟꯗ ꯂꯩꯕꯨꯗꯤ ꯂꯩꯑꯦ ꯍꯥꯏꯌꯦ ꯅꯪ
ꯅꯪꯗꯤ ꯅꯇꯣꯝꯇ ꯂꯩꯕ꯭ꯔꯥ
ꯅꯠꯇꯦ ꯑꯩꯈꯣꯏ ꯑꯍꯨꯝ ꯂꯩꯌꯦ
ꯑꯣ ꯑꯣ ꯅꯨꯡꯉꯥꯏꯅꯤ ꯑꯗꯨꯗꯤ
ꯌꯥꯝ ꯅꯨꯡꯉꯥꯏꯌꯦ
ꯎꯝ ꯅꯣꯏ ꯉꯁꯤ ꯕꯣꯜ ꯂꯩꯕ꯭ꯔꯣ ꯐꯨꯠꯕꯣꯜ
ꯉꯁꯤꯗꯤ ꯂꯩꯇꯦ
ꯑꯣ
ꯅꯪ ꯌꯦꯡꯗ꯭ꯔꯣ
ꯑꯩꯗꯤ ꯑꯩꯅ ꯁꯞꯄꯣꯔꯠ ꯇꯧꯕꯗꯣ ꯁꯤꯕ ꯌꯦꯡꯗ꯭ꯔꯦ ꯌꯦꯡꯅꯤꯡꯗ꯭ꯔꯦ ꯑꯗꯨꯒꯤ ꯃꯣꯏ ꯂꯩꯍꯧꯈꯤꯕꯒꯤ
ꯑꯗꯨꯗꯒꯤ ꯂꯣꯏꯔꯦꯕ ꯅꯪꯒꯤ ꯋꯥꯜꯀꯞꯗꯤ
ꯎꯝ ꯑꯗꯨꯗ ꯂꯣꯏꯈ꯭ꯔꯦ ꯑꯩꯒꯤ ꯋꯥꯔꯜ ꯀꯞ ꯑꯩꯒꯤ ꯑꯣꯏꯅ ꯑꯗꯨꯗ ꯂꯣꯏꯈ꯭ꯔꯦ ꯑꯗꯨ ꯅꯨꯃꯤꯠꯇ
ꯑꫭ
ꯉꯁꯥꯏ ꯑꯩꯈꯣꯏ ꯑꯅꯤꯔ ꯋꯥꯔꯤ ꯁꯥꯄꯗꯣ ꯑꯗꯨ ꯀꯥꯟꯅ ꯅꯪꯒꯤ ꯁꯥꯞꯄꯣꯔꯠꯇꯔꯗꯨꯅ ꯍꯦꯃꯟꯗ ꯍꯔꯛ꯭ꯄꯔꯣ
ꯍꯥ
ꯉꯁꯥꯏ ꯑꯩꯈꯣꯏ ꯑꯅꯤꯅ ꯋꯥꯔꯤ ꯁꯥꯕꯗꯣ
ꯑꯥ
ꯑꯗꯨꯀꯥꯟꯗ ꯅꯪꯒꯤ ꯁꯞꯄꯣꯔꯇꯔꯗꯣ ꯑꯩꯉꯣꯟꯗ ꯍꯥꯏꯕ꯭ꯔꯣꯅ
ꯍꯥꯏꯑꯌꯦ ꯍꯥꯏꯑꯌꯦ
ꯑꯩ ꯅꯪꯒꯤ ꯁꯞꯄꯣꯔꯇꯔꯗꯣ ꯈꯪꯗꯦꯅꯦ
ꯑꯁ ꯅꯪꯅ ꯀꯥꯎꯈꯤꯕꯩꯅꯤꯗ
ꯅꯪ ꯍꯩꯇꯕ ꯅꯠꯇꯦ
ꯍꯩꯗ
ꯍꯥꯏꯔꯗꯤ ꯑꯩ ꯁꯨꯝ ꯈꯪꯉ ꯇꯧꯕꯅꯦꯕ ꯍꯥꯏꯔꯥꯛꯇꯕꯅ ꯂꯩꯕ ꯅꯪꯁꯦ
ꯍꯥꯏꯌꯦ ꯅꯪꯅ ꯈꯪꯗꯕꯩꯅꯦ
ꯑꯗꯨ ꯑꯩꯗꯤ ꯑꯩꯗꯤ ꯕ꯭ꯔꯦꯟꯗꯤ ꯑꯗꯨꯝ ꯌꯥꯕꯅꯦꯕ ꯑꯗꯨ ꯍꯥꯏꯔꯛꯀꯗ ꯃꯜꯂꯦꯕ ꯑꯍꯜꯒꯤꯗꯣ ꯍꯧꯖꯤꯛ ꯀꯣꯜ ꯑꯣꯏꯅ ꯂꯥꯛꯇꯦꯕꯀꯣ
ꯍꯣꯏ ꯍꯣꯏ ꯆꯨꯝꯃꯤ ꯆꯨꯝꯃꯤ ꯅꯪꯅ ꯍꯥꯏꯕꯗꯣ ꯅꯣꯏꯗꯤ ꯉꯁꯤꯗꯤ ꯀꯥꯏ ꯀꯥꯏ ꯆꯠꯄꯅꯣ
ꯑꯁ ꯊꯕꯛꯇꯣ ꯌꯥꯝꯃꯦꯗ ꯑꯩꯈꯣꯏꯒꯤꯁꯦ ꯏꯁꯀꯣꯂꯔ ꯑꯣꯏꯕꯅꯤꯅꯀꯣ ꯔꯤꯁꯔꯁ ꯇꯧꯕꯗꯣ ꯑꯁ ꯊꯕꯛ
ꯍꯣꯏ ꯌꯥꯝꯃꯁꯨ ꯎꯄꯥꯏ ꯂꯩꯇꯦꯅꯦꯀꯣ
ꯈꯪꯗꯦ ꯑꯩꯈꯣꯏ ꯂꯩꯕ꯭ꯔꯣ ꯂꯩꯇꯕ꯭ꯔꯣ ꯑꯩꯈꯣꯏꯗꯤ ꯑꯗꯨꯝ ꯂꯩꯌꯦꯗ
ꯍꯦꯍꯦ ꯍꯣꯏꯅꯦ
ꯎꯄꯥꯏ ꯂꯩ ꯎꯄꯥꯏ ꯂꯩꯇꯦ ꯍꯥꯢ ꯅꯪ ꯀꯅꯥꯅꯥ ꯍꯥꯏꯔꯛꯄꯅꯣ ꯅꯪꯉꯣꯟꯗ
ꯎꯄꯥꯏ ꯂꯩꯇꯦ ꯍꯥꯏꯗꯣꯛꯏꯅꯦ ꯑꯗꯨꯃꯥꯏꯅ ꯊꯕꯛꯁꯦ ꯌꯥꯝ ꯂꯩ ꯍꯥꯏꯔꯗꯤ
ꯑꯣ ꯑꯣ ꯑꯗꯨꯃꯥꯏ ꯍꯥꯏꯒꯦ ꯇꯧꯕ
ꯎꯝ ꯍꯣꯏ ꯊꯕꯛꯁꯦ ꯌꯥꯝ ꯂꯩꯌꯦ ꯅꯦ ꯑꯩꯈꯣꯏ ꯊꯕꯛ ꯌꯥꯝ ꯂꯩꯌꯦ ꯑꯗꯨꯅ ꯎꯄꯥꯏ ꯂꯩꯇꯦ ꯀꯥꯏꯅ ꯇꯧꯔꯒ ꯍꯥꯏꯗꯣꯏꯅꯤꯅꯦ
ꯆꯥꯟꯗꯦꯜꯗꯒꯤ ꯃꯥꯜꯂꯦ ꯅꯪ
ꯅꯠꯇꯦ ꯅꯪꯗꯤ
ꯆꯥꯟꯗꯦꯜ ꯅꯪ ꯆꯥꯟꯗꯦꯜꯗꯒꯤ ꯃꯥꯜꯂꯦꯕ
ꯅꯠꯇꯦ ꯅꯠꯇꯦ
ꯅꯠꯇꯦꯕ
ꯑꯩꯁꯦ ꯆꯥꯟꯗꯦꯜꯒꯤ ꯃꯔꯣꯟ ꯃꯥꯟꯕ꯭ꯔꯥꯅꯦ
ꯆꯥꯟꯗꯦꯟ ꯈꯪꯕꯨꯗꯤ ꯈꯪꯕ꯭ꯔꯣ
ꯈꯪꯉꯦ ꯈꯪꯉꯦ
ꯅꯠꯇꯦ ꯅꯪꯒꯤ ꯃꯤꯡꯗꯣ ꯑꯗꯨꯗꯒꯤ ꯑꯗꯨꯗꯒꯤ ꯑꯣꯏꯒꯗꯧꯕ ꯃꯥꯟꯕ ꯃꯥꯟꯕ
ꯑꯣ ꯅꯠꯇꯦꯗ ꯆꯥꯟꯗꯦꯜꯒꯤ ꯅꯪꯗꯤ ꯆꯥꯟꯗꯦꯜ ꯁꯥꯏꯠꯇꯒꯤꯔꯣ
ꯑꯩꯗꯤ ꯆꯥꯟꯗꯦꯜ ꯁꯥꯢꯠꯗꯒꯤ ꯅꯠꯇꯦ
ꯑꯣ ꯀꯔꯤ ꯁꯥꯏꯠꯇꯒꯤ ꯇꯃꯦꯡꯂꯣꯡ
ꯢꯝꯐꯥꯜ ꯢꯁ
ꯢꯝꯐꯥꯜ ꯢꯁ
ꯑꯣꯏ
ꯑꯣ
ꯅꯪꯗꯤ
ꯑꯟꯗ꯭ꯔꯣ ꯈꯪꯕ꯭ꯔꯥ
ꯈꯪꯉꯦ ꯈꯪꯉꯦ
ꯎꯝ ꯎꯝ ꯎꯝ ꯑꯗꯣꯝꯗꯅꯦ
ꯑꯥꯟꯗ꯭ꯔꯣ ꯑꯟꯗ꯭ꯔꯣꯗꯣ ꯀꯔꯤꯅꯣꯅꯦ ꯑꯗꯨꯅ ꯑꯆꯥ ꯈꯪꯉꯦ ꯈꯪꯉꯦ ꯈꯪꯉꯦ ꯈꯪꯈ꯭ꯔꯦ
ꯀꯔꯤꯅꯣ ꯍꯥꯏꯕꯗꯤ ꯀꯩꯅꯣ
ꯍꯧꯖꯤꯛ ꯅꯤꯡꯁꯤꯡꯅꯅꯥꯑꯕ
ꯎꯝ ꯎꯝ ꯑꯗꯨꯗꯤ ꯌꯨꯇꯨꯕꯔ ꯅꯨꯄꯥ ꯑꯃ ꯑꯦ ꯈꯪꯉꯔꯣꯏꯗꯦ ꯌꯥꯑꯦꯗ ꯑꯟꯗ꯭ꯔꯣꯗ ꯀꯣꯏꯕ ꯂꯥꯛꯈ꯭ꯔꯕꯣ ꯅꯣꯏꯗꯤ
ꯎꯝ ꯀꯅꯥꯅꯣ ꯅꯨꯄꯥ ꯍꯥꯏꯕꯗꯣ
ꯅꯠꯇꯦ ꯑꯟꯗꯣꯗ ꯀꯣꯏꯕ ꯂꯥꯛꯈ꯭ꯔꯕꯣ ꯍꯥꯏꯕ
ꯍꯣꯏ ꯂꯥꯛꯈ꯭ꯔꯦ
ꯑꯩꯈꯣꯏꯗꯣ ꯑꯟꯗ꯭ꯔꯣ ꯂꯣꯝꯗꯤ ꯑꯣꯏꯗꯕ ꯑꯗꯣ ꯑꯟꯗ꯭ꯔꯣꯃꯛꯇꯤ ꯅꯠꯇꯕ ꯑꯟꯗ꯭ꯔꯣꯒ ꯂꯝꯕꯤ ꯄꯨꯟꯕꯗꯣ
ꯑꯗꯨꯗꯤ ꯑꯗꯨꯗꯤ ꯃꯔꯤꯡ ꯃꯔꯤꯡ ꯅꯡꯈꯣ
ꯍꯥ
ꯃꯔꯤꯡ ꯃꯥꯂꯦ ꯄ ꯅꯪꯁꯦ ꯃꯔꯤꯡ
ꯎꯝ ꯎꯝ ꯃꯥꯅꯦ ꯃꯥꯅꯦ ꯑꯩꯅ ꯉꯁꯥꯏ ꯍꯥꯏꯈ꯭ꯔꯕꯅꯤꯗ
ꯀꯥꯏꯗꯒꯤꯅꯣꯍꯦ ꯅꯆꯤꯟ ꯊꯤꯕ ꯅꯪ
ꯑꯩ ꯍꯥꯏꯕꯅꯤꯗ ꯅꯪꯉꯣꯟꯗ ꯅꯠꯇꯕ꯭ꯔꯅꯦ
ꯀꯥꯏꯗꯅ ꯅꯪꯒꯤ ꯅꯨꯄꯥ ꯅꯨꯄꯥ ꯑꯣꯏꯅ ꯑꯣꯏꯔꯝꯃꯤ ꯑꯩꯉꯣꯟꯗꯗꯤ ꯍꯥꯏꯗꯦ
ꯑꯗꯨꯗꯣ ꯑꯩꯗꯤ ꯅꯨꯄꯥꯒ ꯋꯥꯔꯤ ꯁꯥꯟꯅꯗ꯭ꯔꯤꯅꯦ
ꯀꯔꯤꯒꯤ ꯋꯥꯔꯤ ꯁꯥꯗꯕ
ꯑꯩꯗꯤ ꯀꯣꯜ ꯇꯧꯕꯗꯣ ꯅꯨꯄꯤꯗ ꯉꯥꯛꯇ ꯇꯧꯕꯅꯦ
ꯌꯥꯝ ꯌꯥꯝ ꯌꯥꯝ ꯕ꯭ꯌꯨꯖꯤ ꯍꯥꯏ ꯅꯪ ꯌꯥꯝ ꯕꯤꯖꯤꯌꯨ ꯑꯣꯏꯌꯦ ꯍꯥꯏꯌꯦꯅꯦ
ꯀꯅꯥꯅ ꯍꯥꯏꯕ ꯑꯩꯗꯤ ꯑꯣꯏꯗꯦꯗ
ꯌꯥꯝ ꯕꯤꯖꯤ ꯑꯣꯏꯌꯦ ꯍꯥꯏꯌꯦ ꯃꯤꯅ ꯐꯣꯟ ꯃꯦꯁꯦꯖ ꯊꯥꯔꯁꯨ ꯔꯤꯄ꯭ꯂꯥꯏ ꯂꯥꯛꯇꯦ ꯍꯥꯏꯌꯦꯅꯦ
ꯌꯥꯔꯦꯗ ꯅꯪ ꯃꯥꯂꯦ ꯑꯗꯨꯗꯤ
ꯑꯣ ꯑꯆꯥ ꯑꯆꯥ
ꯑꯩꯗꯤ ꯂꯩꯇꯦ ꯀꯔꯤꯁꯨ ꯕꯤꯖꯤ ꯀꯔꯤꯁꯨ ꯂꯩꯇꯦ ꯑꯩꯗꯤ ꯃꯣꯏ ꯃꯦꯁꯦꯁ ꯊꯥꯔꯗꯤ ꯑꯩꯗꯤ ꯍꯟꯕꯤ
ꯍꯟꯊꯦ ꯍꯟꯊꯦ ꯉꯁꯥꯏꯁꯨ ꯃꯤꯁ ꯑꯩ ꯊꯥꯔꯛꯄꯅꯤ ꯑꯗꯨ ꯊꯦꯡꯅ ꯔꯤꯄ꯭ꯂꯥꯏ ꯂꯥꯛꯑꯦ ꯀꯔꯤꯒꯤꯅꯣ ꯐꯖꯅ ꯌꯦꯉꯨꯅ
ꯅꯪꯅ ꯃꯦꯁꯦꯁ ꯊꯥꯔꯛꯄꯗꯣ ꯑꯩ ꯍꯟꯊꯕ꯭ꯔꯅꯦ
ꯍꯟꯕꯗꯤ ꯍꯜꯂꯦꯕꯀꯣ ꯑꯗꯨ ꯊꯦꯡꯅ ꯄ꯭ꯂꯥꯏ
ꯁꯤꯡꯅ ꯐꯍꯟꯕ ꯑꯣ ꯑꯩꯗꯣ ꯑꯗꯨꯀꯥꯟꯗ ꯑꯩꯈꯣꯏꯗꯣ ꯑꯦꯇꯦꯟꯗꯦꯟꯁ ꯇꯧꯕꯀꯣ ꯑꯗꯨꯒꯤ ꯐꯣꯟ ꯄꯥꯏꯕ ꯌꯥꯗꯕ
ꯑꯗꯨ ꯀꯔꯤꯒꯤ ꯑꯗꯨ ꯀꯔꯤꯒꯤ ꯔꯤꯄ꯭ꯂꯥꯏ ꯁꯠ ꯆꯠꯄꯤꯒꯦ ꯍꯥꯏꯕꯅꯣ ꯇꯊꯤꯅ
ꯑꯦ ꯑꯗꯨꯒꯤꯁꯨ ꯔꯤꯄ꯭ꯂꯥꯏ ꯄꯤꯔꯤꯗꯨꯗꯤ ꯀꯔꯤꯅꯣ ꯑꯩ ꯕꯤꯖꯤ ꯑꯣꯏꯕꯗꯤ ꯅꯠꯇꯦꯗꯅ ꯑꯗꯣ ꯌꯥꯝꯅ
ꯑꯣ
ꯑꯩꯅ ꯂꯩꯔꯒ ꯊꯥꯕꯗꯤ ꯅꯠꯇꯦꯗꯅ
ꯑꯗꯨꯗꯤ ꯆꯨꯝꯃꯦ ꯍꯣꯏ
ꯑꯗꯨꯅꯦ ꯑꯗꯨꯅꯦ ꯆꯨꯝꯕ ꯇꯥꯕꯅꯦ ꯑꯆꯨꯝꯕ ꯍꯥꯏꯔꯗꯤ ꯆꯨꯝꯕꯅꯦ
ꯅꯪꯗꯣ
ꯑꯦꯟꯗ꯭ꯔꯣꯗꯒꯤ ꯑꯗꯨꯒ ꯃꯦꯔꯤꯡ ꯑꯣꯏꯕ ꯑꯗꯨꯗꯒꯤ ꯕꯤ ꯑꯦꯁ ꯁꯤ ꯅꯔꯁꯤꯡ ꯇꯧꯕ ꯑꯗꯨꯒ ꯃꯄꯥꯟꯗ ꯂꯩꯕꯀꯣ ꯆꯨꯝꯃ꯭ꯔꯣ ꯆꯨꯝꯃꯦꯀꯣ
ꯅꯪ ꯈꯪꯗ ꯅꯪꯒꯤ ꯈꯪꯗꯅꯕ ꯂꯩꯕ꯭ꯔꯥ ꯍꯥꯏꯕ
ꯑꯩ ꯈꯔ ꯈꯪꯕ ꯂꯩꯌꯦ
ꯅꯪꯕꯨ ꯃꯩꯇꯩ ꯃꯔꯣꯟ ꯍꯩꯇꯦ ꯍꯥꯏꯗꯥꯏꯅꯦ ꯑꯗꯨꯗꯤ
ꯈꯔ ꯈꯔꯗꯤ ꯈꯪꯉꯦ ꯑꯗꯨ ꯐꯖꯅ ꯉꯥꯡꯕꯗꯣ ꯍꯥꯏꯇꯦꯕ
ꯑꯗꯨꯗꯤ ꯀꯥ ꯑꯗꯨꯗꯤ ꯀꯃꯥꯏꯅ ꯉꯥꯡꯅꯕ ꯅꯪꯗꯤ ꯑꯇꯩꯒꯗꯤ
ꯑꯗꯣ ꯍꯧꯖꯤꯛ ꯉꯥꯡꯕ ꯃꯑꯣꯡ ꯃꯑꯣꯡꯗ ꯑꯗꯨꯝ ꯉꯥꯡꯅꯕꯅꯦ ꯉꯥꯡꯕꯅꯦ
ꯏꯁ ꯅꯪ ꯍꯥꯟꯅꯗꯒꯤ ꯃꯩꯇꯩ ꯃꯔꯣꯟ ꯐꯖꯅ ꯈꯪꯉꯒ
ꯅꯠꯇꯦ ꯐꯖꯅ ꯍꯡ ꯐꯖꯅ ꯍꯥꯏꯗꯦ ꯁꯨꯃꯥꯏꯅ ꯉꯥꯡꯕꯗꯣ ꯃꯣꯏꯁꯨ ꯈꯔ ꯈꯔꯗꯤ ꯒꯌ꯭ꯥꯟ ꯇꯔꯝꯃꯅꯦꯕꯀꯣ
ꯎꯝ ꯍꯩꯌꯦ ꯍꯩꯌꯦ ꯌꯥꯝ ꯍꯩꯌꯦ ꯑꯗꯨꯝ
ꯅꯪꯗꯤ ꯇꯝꯄꯥꯛꯇ ꯂꯦꯝꯕꯅꯦ ꯅꯍꯥꯟꯗꯣ ꯏꯂꯚꯦꯟ ꯊꯨꯋꯦꯜ ꯍꯥꯏ ꯁ꯭ꯀꯨꯜ ꯀꯥꯕ ꯀꯥꯟꯗꯣ
ꯍꯥꯏ ꯁ꯭ꯀꯨꯜ ꯀꯥꯕ ꯀꯥꯟꯗ ꯀꯔꯤꯗ ꯂꯩꯌꯦꯕ
ꯁꯤ ꯏꯝꯐꯥꯜꯗ ꯂꯩꯕ ꯅꯪꯗꯤ
ꯍꯣꯏ ꯂꯩꯌꯦ ꯀꯩꯅꯣ ꯀꯃꯥꯏꯅ ꯈꯪꯕꯅꯣ ꯅꯪꯗꯤ
ꯅꯪꯒꯤ ꯉꯥꯡꯕ ꯃꯩꯇꯩꯂꯣꯟꯒꯤ ꯃꯑꯣꯡꯗꯣ
ꯑꯣ
ꯁꯤꯗ ꯂꯩꯕ ꯈꯔꯥ
ꯑꯥ ꯑꯉꯥꯡ ꯑꯣꯏꯔꯤꯉꯩꯗꯒꯤꯀꯣ
ꯋꯥ
ꯔꯦꯟꯗ ꯂꯩꯔꯛꯑꯦ ꯔꯦꯟꯗ ꯂꯩꯔꯒ ꯑꯃꯨꯛ ꯕꯣꯔꯗꯤꯡꯗ ꯊꯝꯕꯤꯔꯦ ꯑꯗꯨꯒ ꯇꯦꯟ ꯂꯣꯏꯔ ꯑꯗꯨꯒ ꯑꯃꯨꯛ ꯏꯂꯚꯦꯟ ꯇꯨꯋꯦꯜꯐꯇꯁꯨ ꯑꯃꯨꯛ ꯍꯣꯁꯇꯦꯜꯗ ꯂꯩꯔꯦ ꯑꯗꯨꯒ ꯑꯃꯨꯛ ꯍꯧꯖꯤꯛꯁꯨ ꯑꯃꯨꯛ ꯍꯣꯁꯇꯦꯜꯗ ꯂꯩꯔꯦꯀꯣ
ꯑꯣ ꯍꯧꯖꯤꯛꯇꯤ ꯃꯄꯟ ꯃꯄꯥꯟꯗ ꯂꯩꯕꯀꯣ
ꯎꯝ
ꯑꯣ ꯑꯗꯨꯗꯤ ꯅꯪꯒꯤ ꯐ꯭ꯔꯦꯟ ꯁꯥꯔꯀꯜꯗꯤ ꯃꯩꯇꯩ ꯌꯥꯝ ꯂꯩꯔꯝꯅꯤ
ꯍꯣꯏ ꯂꯩꯌꯦ ꯌꯥꯝ ꯂꯩꯌꯦ ꯑꯗꯨꯕꯨꯗꯤ ꯍꯣꯏ ꯂꯩꯌꯦ